ꯍꯂꯣ ꯍꯥꯎ ꯇꯥꯏꯌꯦ
ꯀꯗꯧꯔꯤꯒꯦ
ꯇꯨꯃ ꯂꯩ
ꯎꯝ ꯑꯩ ꯍꯧꯖꯤꯛ ꯐꯃꯨꯡꯗ ꯐꯝꯃꯤ ꯆꯥꯛ ꯆꯥꯔꯕꯣ
ꯑꯥ ꯈꯔ ꯀꯨꯏꯔꯦ
ꯀꯩ ꯏꯟꯖꯥꯡ ꯇꯥꯔꯒꯦ
ꯁꯤꯁꯦ ꯅꯪꯗꯦ
ꯑꯩꯁꯨ ꯗꯥꯜꯅꯦ ꯆꯞ ꯃꯥꯟꯅꯩꯌꯦ
ꯑꯣ
ꯇꯨꯝꯃꯗꯣꯏꯔꯣ
ꯎꯝ ꯋꯥꯂꯤꯗ
ꯄꯨꯡ ꯀꯌꯥꯗ ꯇꯨꯝꯅꯒꯦ
ꯈꯪꯗꯦꯗ ꯐ ꯑ ꯀꯩꯅꯩꯅꯣ ꯇꯔꯥ ꯂꯩꯂꯗꯤ ꯑꯗꯨ
ꯎꯝ ꯑꯣꯀꯜꯗ ꯌꯦꯡꯕ꯭ꯔꯣ
ꯑ ꯈꯪꯗꯦ ꯉꯁꯤꯒꯤꯁꯤ ꯌꯦꯡꯒꯗ꯭ꯔꯥ
ꯌꯦꯉ ꯑꯗꯨꯔꯥ ꯌꯦꯡ ꯑꯗꯨꯔꯣ
ꯎꯝ
ꯅꯗꯦ ꯅꯪꯗꯗꯤ ꯌꯦꯗꯅꯦ
ꯎꯝ ꯍꯟꯗꯛꯇꯤ ꯇꯨꯝꯕ ꯀꯥꯏꯔꯕꯅꯤꯅ ꯌꯦꯡꯅꯤꯡꯗ꯭ꯔꯦꯔꯣ
ꯎꯝ
ꯅꯦ ꯀꯥꯏ ꯑꯗꯨꯗꯤ ꯀꯥꯏ ꯑ ꯑ
ꯅꯪꯗꯤ ꯇꯨꯝꯅꯤꯡꯗ꯭ꯔꯔꯤꯕꯣ
ꯑꯩ ꯋꯥꯠꯂꯤꯗ ꯎꯨꯡꯕꯔꯣ ꯑꯗꯨꯃꯏꯅ ꯇꯨꯝꯒꯅꯤ ꯊꯕꯛ ꯃꯌꯥꯝ ꯂꯩꯔꯤ ꯑꯩꯒꯤꯦ ꯇꯨꯝꯕ ꯌꯥꯗꯦ
ꯁꯤꯃꯟ꯭ꯔꯣ
ꯊꯃꯗꯦ
ꯎꯝ
ꯁꯤꯐꯥꯎ ꯉꯜꯂꯕꯅꯦ
ꯑ
ꯔꯣꯅꯥꯜꯗꯣꯔꯣ ꯃꯦꯁꯤꯔꯣ ꯅꯪ ꯃꯦꯁꯤ ꯑꯣꯏ ꯃꯥꯜꯂꯦ
ꯝ ꯑꯗꯨꯗꯣ ꯅꯣꯡ ꯆꯨꯕ꯭ꯔꯥ
ꯎꯝ ꯍꯝ ꯆꯨꯗꯦ
ꯀꯣꯏꯗꯤ ꯊ ꯆꯨ ꯌꯧ ꯀ ꯅꯗꯤ ꯆꯨꯗꯦꯇ
ꯎꯝ ꯗꯔꯅꯦꯁꯨꯣ ꯀꯩꯗꯧꯔꯤꯕ
ꯎꯝ
ꯀꯩꯗꯧꯔꯤꯕ
ꯈꯁꯤꯌ ꯇꯧꯗꯦ ꯎꯝ
ꯋꯥꯉꯥꯡꯉꯣ ꯏꯠꯇꯧꯔꯒꯦ
ꯄꯂꯤ ꯀꯗ ꯀ ꯀꯥꯎꯗꯤ
ꯃꯩꯇꯩꯂꯣꯟ ꯃꯩꯇꯩꯂꯣꯟ ꯌꯥꯝ ꯉꯥꯡꯕ ꯍꯩꯔꯝꯃꯤꯀꯣ ꯃꯣꯏꯗꯤ
ꯍꯩꯇꯦꯍꯦ ꯍꯩꯇꯕꯒꯤ ꯋꯥ ꯂꯩꯇꯕꯅꯤ ꯂꯣꯟꯊꯣꯛꯇꯣꯏ ꯇꯥꯏꯐꯠ
ꯅꯨꯡꯁꯤꯗꯕ ꯍꯔꯣ ꯋꯥ ꯉꯥꯡꯗ꯭ꯔꯤꯗꯣ
ꯍꯩꯗꯕꯒꯤ ꯇꯅꯤ
ꯅꯨꯡꯁꯤꯔꯗꯤ ꯍꯩꯒꯅꯤꯗ ꯅꯨꯡꯁꯤꯗꯕꯩꯅꯤꯗ
ꯉꯥꯡꯒꯅꯤ
ꯁꯨꯝ ꯉꯥꯡ ꯉꯥꯡ ꯊꯣꯛꯀꯦ ꯅꯨꯡꯁꯤꯗꯦ ꯍꯥꯏꯕ ꯈꯪꯉꯦꯕ
ꯃ ꯏꯗꯤ ꯅꯊꯟꯗ꯭ꯔꯣ ꯍꯧꯖꯤꯦ
ꯑꯥ ꯏꯃꯥ ꯅꯕꯤ ꯆꯂꯌꯥ
ꯑ
ꯅꯣꯏ ꯏꯃꯥ ꯅꯣꯏ ꯕꯥ ꯈꯣꯏꯗꯤ ꯂꯩꯕ꯭ꯔꯣ
ꯑꯣ ꯃꯣꯏꯣꯏ ꯀꯤꯆꯦꯟꯗ ꯂꯩ
ꯑ ꯌꯥꯝ ꯅꯨꯡꯉꯥꯏꯔꯝꯒ ꯅꯣꯏ ꯏꯃ ꯅꯣꯏ ꯏꯕꯈꯣꯏ ꯂꯩꯃꯤꯟꯅꯕꯅꯤꯅ
ꯍꯣꯏ ꯅꯨꯡꯉꯥꯏꯌꯦ
ꯈꯅꯤꯕ
ꯎ ꯃꯣꯏ ꯍꯧꯖꯤꯛꯛꯇ ꯆꯥꯛ ꯇ ꯂꯩꯁꯤꯅ ꯑꯩ ꯍꯥꯟꯅ ꯆꯥꯕ
ꯎꯝ ꯀꯔꯤꯒꯤ ꯍꯥꯟꯅ ꯆꯥꯔꯤꯕ ꯅꯪꯅ ꯊꯤꯕꯤꯌꯨ ꯌꯥꯗ꯭ꯔꯥ ꯃꯣꯏꯒꯤ
ꯂꯑꯝꯕꯅꯤꯅꯣꯄꯥꯏ ꯂꯩꯇ꯭ꯔꯤꯅ
ꯃꯥ ꯕꯕꯥ ꯆꯥꯛ ꯆꯥꯔꯁꯦ ꯆꯥꯛ ꯊꯤꯕꯤꯔꯒꯦꯀꯣ ꯂꯥꯛꯑꯣꯅ ꯀꯥꯏꯅ ꯍꯥꯏꯕ ꯌꯥꯗ꯭ꯔꯕ
ꯃꯣꯏ ꯂꯩꯇꯕꯗꯣ ꯉꯁꯥꯏꯗꯣ
ꯑꯣ ꯊꯤꯗꯤꯇꯕꯤꯕ꯭ꯔꯣ ꯅꯪ ꯃꯣꯏꯒ
ꯄꯤꯕꯤꯗꯦ ꯃꯣꯏ ꯂꯩꯇ꯭ꯔꯒ ꯀꯃꯥꯏꯅ
ꯅꯠꯇꯦ ꯑꯩꯅ ꯍꯥꯏꯕꯗꯤ ꯅꯣꯡꯃ ꯅꯪ ꯁꯨꯡꯊꯤ ꯊꯤꯕꯤꯗ꯭ꯔꯦ ꯅꯣꯏ ꯃꯥ ꯀꯣꯏꯒ
ꯊꯅ ꯉꯁꯥꯏꯗꯨꯁꯨ ꯊꯤꯕꯅꯦ ꯑꯗꯣ ꯑꯌꯨꯛꯇꯣ ꯃꯣꯔꯅꯤꯡꯗꯨ ꯇꯧꯕꯅꯦ ꯑꯗꯣ ꯀꯩꯅꯣ ꯉꯁꯤꯗꯤ ꯈꯔ ꯊꯦꯡꯕꯀꯣ ꯃꯣꯏꯗꯣ
ꯎꯝ
ꯑꯗꯨꯒꯤ ꯍꯥ
ꯅꯨꯄꯤꯤ ꯀꯣꯏꯕ꯭ꯔꯣꯅ
ꯀꯣꯏꯗꯤ
ꯀꯩꯒꯤ ꯍꯧꯖꯤꯛꯐꯥꯎ ꯅꯨꯄꯤ ꯀꯣꯏꯗꯕꯤꯗꯣ ꯂꯩꯔꯤꯗꯅ
ꯇꯩꯇꯕ
ꯀꯩꯒꯤ ꯂꯩꯇ꯭ꯔꯦꯕ ꯂꯩꯍꯜꯂꯨ ꯌꯥꯗ꯭ꯔꯥ
ꯇ ꯁꯤꯒ ꯀꯔꯤꯅ ꯄꯤꯅꯗ ꯊꯪꯉꯣꯏ
ꯐ꯭ꯂꯥꯠ ꯇꯧꯕꯗꯤ ꯃꯌꯥꯝ ꯇꯧꯔꯝꯃꯅꯤꯗ ꯈꯪꯉꯤꯗ
ꯇꯧꯗꯤ ꯍꯩꯇꯕꯅꯦ ꯁꯤꯁꯤꯡꯄꯜꯅꯤ ꯀꯩꯅ ꯀꯔꯤ ꯂꯅ
ꯁꯦꯡꯕꯩꯔꯣ
ꯁꯦꯃꯅꯤꯅꯦ ꯃ ꯆꯤ ꯍ ꯉꯝꯕ ꯍꯇꯗ
ꯍ
ꯍꯥꯥ
ꯐꯩꯌꯦ
ꯎꯝ ꯀꯃꯥꯏ ꯈꯪꯉꯕ
ꯐ꯭ꯂꯥꯠ ꯑꯣꯗꯅꯤꯗꯤ ꯄꯥꯔꯦ ꯀꯥꯏꯅ
ꯋꯥꯅꯤꯅ
ꯑꯧ ꯑꯦ ꯍꯥꯏꯅꯦ
ꯅꯨꯄꯥꯥꯅꯦ ꯗꯒꯤꯅꯦ
ꯅꯪꯒꯤꯁꯤ ꯇꯧꯔꯦ ꯍꯥꯏꯕꯅꯦꯕ
ꯍꯥꯥ
ꯅꯪꯒꯤꯁꯦ ꯐ꯭ꯂꯥꯠ ꯇꯧꯔꯦ ꯍꯥꯏꯕꯅꯦꯕ
ꯍ ꯅꯃꯤ ꯆꯥꯏꯗꯤꯗꯤ ꯇꯝ ꯍꯕꯣ
ꯈꯣꯏ ꯁꯥꯏ ꯈꯣꯏ ꯁꯥꯏ ꯇꯒ ꯇꯔꯦ ꯑꯧ
ꯉꯪꯗꯦ
ꯇꯝꯗꯤꯅꯦ ꯍꯥꯏꯌꯦ
ꯇꯔꯒꯂꯤ
ꯇꯨꯝꯅꯤꯡꯕ ꯅꯉꯗꯣꯔꯦ ꯌꯥꯌꯦ
ꯔꯤ ꯀꯔ ꯁꯥꯎꯔꯤꯗ꯭ꯔꯣ
ꯋꯥꯔꯤ ꯁꯥꯕꯗ ꯃꯥ ꯁꯥꯕ ꯉꯝꯗ꯭ꯔꯦꯌꯦ
ꯎꯝ ꯊꯕꯛ ꯌꯥꯝꯕ꯭ꯔꯣ ꯍꯧꯖꯤꯛꯁꯨ
ꯆꯥꯛ ꯆꯥꯕ ꯂꯣꯏꯔꯒ ꯉꯥꯏꯍꯥꯛ ꯐꯝꯃꯤ ꯀꯝꯒꯤꯅ
ꯍ ꯌꯦꯡꯉꯣꯏꯗꯣꯏꯔꯣ
ꯌꯦꯡꯒꯅꯤ ꯍꯣꯏ ꯕꯣꯔꯣꯒꯤꯗꯣ
ꯅꯝꯕꯒꯦ
ꯐ꯭ꯔꯥꯟꯁꯀꯁꯤꯡ ꯑꯁꯤ ꯇꯥꯎꯗꯣ ꯐ꯭ꯔꯥꯟꯁꯀ ꯅꯣꯔꯋꯦꯗꯣ ꯇꯥꯏ
ꯎꯝ
ꯊꯦꯡꯕꯨꯗꯤ ꯊꯦꯡꯉꯦꯗꯨ
ꯎꯝ
ꯅꯣꯏꯗꯤ ꯌꯦꯡꯒꯗ꯭ꯔꯣ
ꯌꯦꯉ ꯁꯤꯉ
ꯍ ꯍꯌꯦꯡ ꯍꯌꯦꯡꯗꯤ ꯄꯣꯔꯇꯨꯒꯜꯁꯨ ꯂꯩꯔꯅꯤ ꯑ ꯁꯚꯦꯟ
ꯏꯁ ꯎꯝ ꯎꯝ ꯇꯣꯏꯁꯨꯌꯥ ꯁꯥꯗ꯭ꯔꯣ
ꯄꯣꯔꯇꯨꯒꯜ ꯄꯣꯔꯇꯨꯒꯜ ꯁꯂꯥꯏꯅꯦꯕ
ꯑꯁ ꯍꯌꯦꯡ ꯌꯦꯡꯒꯅꯤ ꯎꯝ ꯄꯣꯔꯇꯨꯒꯜꯗꯔꯗꯤ
ꯎꯝ ꯁꯟꯗꯦꯗ ꯑꯣꯏꯔꯅꯤ ꯃꯥꯅꯤ ꯐꯣꯇꯣꯒꯥꯎꯒꯤꯗꯣ
ꯄꯣꯇꯤꯒ ꯄꯣꯇꯤꯒ ꯄꯣꯇꯨꯒꯒꯤ ꯌꯦꯒꯅꯦ
ꯉꯝꯃꯣꯏ ꯉꯝꯃꯣꯏ
ꯉꯝꯒꯦꯔꯥ ꯉꯝꯃꯣꯏꯔ ꯁꯞꯄꯣꯔꯠ ꯇꯧꯕ ꯃꯤꯗꯤ ꯆꯦꯟꯖ ꯇꯧꯗꯦ ꯑꯩꯣꯏꯗꯤ
ꯍꯣꯏꯅꯦ ꯂꯣꯏ ꯀꯥꯏ
ꯎꯝ ꯎꯝ ꯂ ꯌꯥꯅꯦ
ꯑꯣ
ꯀꯩꯗꯧꯔꯒꯦ
ꯀꯁꯨ ꯇꯖ
ꯅꯪꯗꯣ
ꯎꯝ
ꯍꯌꯦꯡ ꯀꯥꯏ ꯆꯠꯇꯣꯏꯅꯣ
ꯂꯣꯏꯅꯤ
ꯂꯩꯒꯅꯤꯌꯦ ꯀꯩ ꯇꯧꯔ ꯂꯩꯗꯣꯏꯕ
ꯈꯪꯗꯦ ꯒꯦꯦꯝꯁꯅꯥꯒ ꯂꯩꯒꯗ꯭ꯔꯥ ꯈꯪꯅꯤꯦ
ꯅꯪꯁꯦ ꯒꯦꯝ ꯁꯥꯟꯅꯔ ꯑꯗꯨꯝ ꯂꯩꯕ꯭ꯔꯣ ꯅꯪꯁꯦ
ꯎꯝ ꯊꯕꯛ ꯂꯩꯇꯦ
ꯀꯩꯒ ꯑ ꯑꯩꯗꯤ ꯆꯥꯛ ꯆꯥꯕ ꯂꯣꯏꯔꯒ ꯆꯥꯛ ꯆꯥꯕ ꯂꯣꯏꯔꯒ ꯂꯤꯝꯕꯨ ꯄꯥꯅꯤꯗꯣ ꯐ꯭ꯔꯦꯁꯇꯣ ꯍꯥꯏꯗꯤ ꯂꯦꯃꯟꯒꯤ ꯖꯨꯏꯁꯇꯣ ꯐ꯭ꯔꯦꯁ ꯂꯥꯏꯝ ꯖꯨꯏꯁ ꯑꯗꯨ ꯊꯛꯑꯒ ꯐꯝꯃꯤ ꯐꯃꯨꯡꯗ ꯅꯨꯡꯉꯔꯦ ꯅꯨꯡꯉꯔꯦ
ꯎꯝ
ꯍꯌꯦꯡ ꯀꯣꯏꯔꯛꯑꯣ
ꯀꯥꯏꯗ
ꯑꯩꯈꯣꯏꯔꯣꯝꯗ
ꯎꯝ ꯂꯄꯦ
ꯂꯥꯞꯄꯁꯨ ꯀꯣꯏꯔꯛꯑꯣ ꯅꯣꯡꯃꯇꯪ ꯑꯣꯏꯔꯁꯨ ꯄꯨꯟꯗ꯭ꯔꯦ ꯅꯪ ꯀꯩꯅꯣ ꯅꯍꯥꯟ ꯎꯔꯝꯕꯗꯣ ꯎꯗ꯭ꯔꯦ ꯑꯃꯨꯛ ꯑꯉꯥꯡ ꯑꯣꯏꯔꯤꯉꯩꯀꯥꯟꯗ ꯎꯔꯝꯕꯗꯣ ꯁꯨꯡꯒ ꯎꯗ꯭ꯔ
ꯌꯦꯡꯁꯤ ꯇꯔꯤꯗ ꯑꯣ
ꯑꯗꯣ ꯇꯥꯕ꯭ꯔꯣ
ꯎꯝ ꯇ
ꯍꯟꯗꯛ ꯃꯔꯛꯁꯤꯗꯤ ꯒ꯭ꯌꯥꯟ ꯇꯥꯅ ꯑꯗꯨꯝ ꯐꯖꯅ ꯂꯩꯌꯣꯀꯣ
ꯑꯩꯈꯣꯏ ꯌꯦꯟꯇ ꯑꯗꯨ꯭ꯔꯗꯤ
ꯃꯣꯁꯤ ꯅꯅ
ꯍꯝ
ꯐꯖꯅ ꯅꯨꯡꯉꯥꯏꯊꯣꯛꯑꯒ ꯂꯩ
ꯎꯝ ꯂꯩꯒꯅꯤ
ꯎꯝ ꯎꯝ ꯑꯩꯁꯨ ꯂꯩꯒꯗꯅꯦ
ꯃꯔꯝ ꯌꯥꯝ ꯑꯣꯄꯤ ꯇꯥꯏꯇ
ꯑꯩꯔꯣ
ꯎꯝ
ꯃꯣꯏ ꯏꯃꯥ ꯌꯥꯝꯅ
ꯍꯝ
ꯅꯨꯡꯉꯥꯏꯈ꯭ꯔꯖꯥꯠꯅꯤ ꯑꯩꯒꯤ ꯄꯨꯟꯁꯤꯁꯤꯗꯤ
ꯃꯥꯅꯦ
ꯅꯪ ꯈꯪꯕ꯭ꯔꯣ
ꯈꯪꯗꯦ
ꯈꯪꯗ꯭ꯔꯒ ꯀꯩꯒꯤꯩ ꯃꯥꯅꯤ ꯍꯥꯏꯗꯪ
ꯍꯥꯝ